ꯀ꯭ꯂꯤꯅꯤꯛꯇꯣ ꯀꯩ ꯍꯥꯏꯔꯛꯏꯅꯣꯕ
ꯑꯩꯕꯨ ꯃꯦꯁꯦꯖ ꯍꯧꯖꯤꯛꯇꯤꯨꯛ ꯀꯣꯏꯗꯧꯕ ꯁꯥꯄ ꯌꯥꯎꯋꯦ
ꯑꯗꯨꯩꯅ ꯀꯣꯜ ꯇꯧꯁꯤ ꯂꯥꯛꯏꯁꯦ ꯃꯣꯏꯗꯤ ꯄꯩꯁꯥꯗ ꯄꯥꯃꯨꯗ꯭ꯔꯣ
ꯑꯦ ꯑꯩꯗꯤ ꯄꯩꯁꯥ ꯃꯥꯡꯕ꯭ꯔ ꯗꯥꯏꯔꯦꯛ
ꯑꯗꯣ ꯔꯤꯁꯤꯞꯇꯤ ꯄꯤꯔꯛꯄ ꯅꯠꯇ꯭ꯔꯣ ꯀꯛꯄꯒꯤ
ꯃꯣꯏꯅ ꯔꯤꯁꯤꯞ ꯍꯥꯏꯁꯦ ꯔꯤꯁꯤꯞ ꯅꯨꯡꯁꯤꯠ ꯀꯔꯤꯝꯇ ꯀꯩꯅꯣ ꯇꯧꯗꯦꯕ ꯑꯥꯗ ꯑꯩꯒꯤ ꯁꯤꯃ ꯇꯧꯕ ꯌꯥꯔꯦ ꯏꯁꯥꯅ ꯌꯥꯖꯔꯦ ꯍꯥꯏꯕꯒꯤ ꯑꯦꯒ꯭ꯔꯤ ꯀꯩꯀꯥ ꯂꯣꯏꯅ ꯁꯥꯏꯟ ꯇꯧꯈ꯭ꯔꯕꯅꯦꯕ ꯑꯗꯣ ꯌꯥꯈꯤꯗꯕꯩ ꯇꯧꯗ ꯃꯣꯏꯅꯁꯨ ꯍꯥꯏꯔꯛꯀꯅꯤꯅ ꯍꯥꯏꯕ꯭ꯔꯥ
ꯎꯝ ꯄꯦꯃꯦꯟ ꯇꯧꯈꯤꯕꯗꯣ ꯑꯣꯟꯂꯥꯏꯟꯗ ꯑꯣꯏꯈꯤꯗꯥꯏꯅꯦ
ꯍꯣꯏ ꯑꯗꯨꯒ ꯑꯃ ꯆꯨꯝꯅꯒꯤ ꯀꯩꯅꯣ ꯇꯧꯕꯗ ꯑꯗꯨꯕꯨꯗꯤ ꯄꯩꯁꯥꯗꯨꯕꯨꯗꯤ ꯀꯦꯁ ꯑꯣꯏꯅ ꯄꯤꯗꯅ ꯗꯥꯛꯇꯔꯒꯤ ꯑꯗꯣ ꯆꯥꯇ꯭ꯔꯨꯛ ꯑꯗꯣ ꯌꯥꯅꯦꯕ ꯈꯪꯗꯦꯕ ꯍꯥꯏꯗꯤ ꯁꯤꯗ ꯀꯩꯅꯣ ꯇꯧꯕ ꯕꯅꯤꯅ ꯑꯩꯉꯣꯟꯗ ꯂꯩꯔꯤꯑꯕ ꯑꯗꯣ ꯑꯩꯅꯁꯨ ꯍꯥꯏꯅꯦꯕꯀꯣ ꯀꯩꯅꯣ ꯇꯧꯕꯒꯤ ꯁꯨꯃꯥꯏꯅ ꯂꯛꯁꯃꯤ ꯁꯦꯔꯥꯝ ꯍꯥꯏꯗꯤ ꯑꯩꯒꯤ ꯑꯥꯗ ꯃꯤꯡꯗ ꯂꯛꯁꯃꯤ ꯁꯦꯔꯥꯝ ꯑꯅꯤ ꯂꯩꯍꯧꯕꯅꯤꯅ ꯑꯩꯅ ꯑꯗꯨꯅꯦꯗꯥꯅ ꯍꯥꯏꯕꯗ ꯃꯌꯥꯝ ꯋꯥꯗꯕ ꯃꯌꯥꯝ ꯊꯣꯛꯏꯗꯅ ꯑꯗꯨꯅꯁꯤ ꯁꯦꯔꯥꯡꯒꯤ ꯁꯨꯃꯥꯏꯅ ꯗꯦꯠ ꯉꯁꯤ ꯁꯚꯦꯟ ꯗꯦꯖ ꯁꯨꯔꯦ ꯑꯗꯣ ꯀꯔꯝ ꯀꯥꯟ ꯌꯥꯗꯣꯏꯅꯣ ꯍꯥꯏꯕꯗꯣ ꯃꯣꯏꯅ ꯁꯦꯔꯥꯝ ꯍꯥꯏꯗꯨꯅ ꯃꯣꯏ ꯋꯥꯈꯜꯗꯅ ꯁꯦꯔꯝ ꯑꯃꯅ ꯄꯥꯏꯌꯦꯕ ꯍꯥꯏꯗꯤ ꯃꯣꯏ ꯋꯥꯀꯥꯟꯗ ꯁꯦꯔꯝ ꯂꯧꯕꯒꯤ ꯄꯣꯠꯇ ꯑꯩꯅ ꯃꯣꯏꯅ ꯀꯔꯤ ꯁꯔꯝꯅꯣ ꯁꯤꯅꯦꯕ ꯑꯩꯅ ꯑꯃꯨꯛꯁꯨ ꯍꯥꯏꯔꯦꯀꯣꯃꯥꯏꯅ ꯁꯦꯔꯥ ꯁꯦꯔꯥꯝꯅ ꯐꯖꯅ ꯍꯥꯏꯔꯦ ꯑꯗꯨꯒ ꯑꯩꯅ ꯁꯨꯃꯥꯏꯅ ꯇꯧꯒꯦ ꯇꯧꯔꯒ ꯇꯧꯈꯤꯗꯕꯗꯨꯅꯦ ꯑꯗꯨꯗꯨꯒꯤꯅꯦ ꯈꯣꯠꯄꯅꯦꯅ ꯍꯥꯏꯈꯤꯕꯗꯣ ꯃꯣꯏ ꯀꯩ ꯍꯥꯏꯅꯣ ꯍꯣꯡꯅꯣ ꯀꯃꯥꯏ ꯍꯥꯏꯇꯦ ꯑꯗꯣ ꯍꯣꯔꯦꯟ ꯑꯃꯨꯛꯀ ꯐꯣꯟ ꯇꯧꯅꯦꯕ ꯐꯣꯟ ꯅꯝꯕꯔꯗꯨꯗ
ꯍꯧꯖꯤꯛ ꯍꯜꯂꯛꯄꯗꯤ ꯌꯥꯔꯦꯕ ꯑꯣꯐꯤꯁ ꯇꯃꯤꯡꯅꯦꯕ ꯍꯧꯖꯤꯛ
ꯃꯥ ꯀꯩꯝꯇ ꯀꯩꯅ ꯇꯧꯗ꯭ꯔꯒꯗꯤ ꯇꯧꯅꯦꯕ ꯍꯥꯏꯗꯤ ꯃꯣꯏꯅ ꯀꯥꯎꯕ ꯑꯃ ꯁꯨꯡꯗꯣꯛ ꯊꯣꯛꯇꯦꯕ ꯅꯠꯇ꯭ꯔꯣ ꯗꯤ ꯑꯩꯉꯣꯟꯗ ꯔꯤꯁꯤꯞ ꯅꯨꯡꯁꯤꯞ ꯀꯔꯤꯝ ꯄꯤꯔꯛꯈꯤꯗꯕꯅꯤꯅꯅꯦ ꯄꯤꯔꯛꯀꯦꯗ ꯄꯤꯔꯛꯑꯣ ꯑꯗꯨꯝ ꯌꯥꯒꯤꯅꯦꯕ
ꯌꯥꯅꯤ ꯑꯗꯨꯕꯨꯗꯤ ꯑꯗꯣ ꯀꯩꯁꯨ ꯀꯩꯅꯣꯗꯤ ꯇꯧꯋꯦ ꯍꯣꯁꯄꯤꯇꯥꯂꯤꯇꯤ ꯌꯥꯝ ꯐꯖꯕꯅꯦ ꯃꯣꯏꯗ ꯑꯗꯨꯝ ꯑꯩꯅ ꯑꯃꯨꯛ ꯊꯤꯁꯨ ꯉꯥꯏꯕꯗꯣ ꯑꯗꯨꯝ ꯍꯧꯖꯤꯛ ꯅꯍꯥꯟꯁꯨ ꯀꯣꯐꯤ ꯁꯦꯝꯃꯛꯛꯎꯔꯥ ꯈꯣꯠꯂꯎꯔꯥ ꯑꯗꯨꯝ ꯍꯪꯉꯛꯑꯦꯕ
ꯍꯣꯏ ꯑꯗꯨꯕꯨꯗꯤ ꯃꯣꯏ ꯍꯧꯖꯤꯛ ꯃꯤ ꯌꯥꯝꯕꯅꯤꯅꯅꯦ ꯑꯣꯐꯔ ꯅꯨꯡꯐꯔ ꯄꯤꯅꯩꯃꯤꯅ ꯃꯌꯥꯝ ꯂꯥꯛꯅꯔꯝꯗꯣꯏꯅꯤꯅ ꯔꯝꯕ ꯑꯗꯨ ꯑꯣꯏꯔꯝꯅꯦꯕ ꯑꯗꯨꯁꯨ ꯍꯪꯉꯤ ꯄꯣꯠꯇꯗꯤ ꯈꯤꯇꯪ ꯐꯖꯅ ꯈꯨꯝ ꯌꯥꯏ ꯃꯣꯏꯁꯨ
ꯃꯥ ꯅꯪ ꯂꯥꯛꯁꯜꯂꯛꯑꯦ ꯍꯥꯏꯔ ꯃꯇꯝꯗꯨꯗ ꯃꯥꯡꯗꯣꯏꯅꯦ ꯄꯩꯁꯥꯗꯣ ꯃꯥꯡꯗ
ꯎꯝ ꯑꯗꯨꯗꯤ ꯑ ꯁꯁꯝ ꯅꯥꯀꯟꯗ ꯑꯩꯈꯣꯏꯁꯦ ꯑꯩꯉꯣꯏꯅꯦ ꯍꯧꯖꯤꯛ ꯋꯥꯛꯀꯤꯡ ꯆꯊꯣꯛ ꯈꯣꯠꯇꯧ ꯂꯣꯏ ꯇꯣꯛꯗ꯭ꯔꯥ ꯑꯗꯨꯁꯨ ꯃꯨ ꯆꯠꯅꯤꯡꯉꯦ ꯆꯠꯅꯤꯡ ꯆꯠꯅꯤꯡ ꯐꯪꯗ꯭ꯔꯦ ꯑꯗꯗꯤ ꯃꯣꯏꯅ ꯁꯨꯝ ꯁꯥꯡꯊꯅꯤꯡꯉꯦ ꯑꯩꯉꯣꯟꯗ ꯁꯨꯝ ꯐꯔꯛ ꯇꯥꯗꯣꯏꯅꯦ ꯍꯧꯖꯤꯛ ꯑꯃꯨꯛ ꯑꯇꯣꯞꯄ ꯀ꯭ꯂꯥꯁ ꯑꯃꯨꯛ ꯆꯠꯂꯛꯑꯗꯤ ꯋꯥꯛꯀꯤꯡ ꯇꯣꯛꯇꯣꯏꯅꯦ ꯇꯣꯛꯑꯣꯏꯗ꯭ꯔꯥ ꯍꯥꯏꯗꯤ ꯀꯩꯀꯥ ꯇꯝꯕꯩ ꯆꯠꯂꯛꯑꯗꯤ ꯑꯗꯨ ꯅꯪꯅꯕ ꯑꯌꯨꯛꯀꯤ ꯆꯥꯛ ꯏꯁꯤꯡ ꯆꯥꯕ ꯀꯩꯗꯧꯕ ꯂꯣꯏ ꯂꯣꯏ ꯇꯧꯔꯝꯃꯒ ꯀ꯭ꯂꯥꯁ ꯑꯃꯨꯛ ꯌꯥꯎꯕ ꯆꯠꯂꯛꯑꯗꯤ ꯑꯩꯈꯣꯏꯗ ꯋꯥꯔꯣꯏꯗ꯭ꯔꯥ
ꯍ ꯐꯦ
ꯑꯅꯦ ꯑꯗꯨꯒꯨꯝꯕ ꯇꯧꯗ꯭ꯔꯤ ꯀꯥꯏꯅ ꯈꯤꯇꯪ ꯂ ꯆꯠꯍꯧꯒꯦꯅ ꯈꯟꯕꯅꯦ ꯑꯗꯨꯗꯤ ꯃꯣꯏ ꯑꯃꯨꯛ ꯇꯧꯔꯦ ꯇꯧꯔꯤꯅꯤꯅ
ꯀ꯭ꯂꯥꯁꯀꯤ ꯇꯥꯏꯃꯤꯡꯁꯦ ꯀꯩꯅꯣ ꯇꯧꯔꯦ ꯍꯥꯏꯔ ꯀꯥꯟꯗ ꯃꯣꯏꯅ ꯈꯜꯂꯦ ꯍꯥꯏꯔꯛꯑꯀꯥꯟꯗꯗꯤꯀꯣ ꯆꯠꯂꯀꯥꯟ ꯀ꯭ꯂꯥꯁ ꯇꯥꯏꯃꯤꯡ ꯀꯃꯥꯏꯅ ꯇꯧꯕꯅꯣ ꯈꯣꯠꯄꯅꯣ ꯑꯦꯠꯃꯤꯁꯟꯅ ꯀꯃꯥꯏꯅ ꯇꯧꯕꯅꯣꯣ ꯀꯣꯄꯅ ꯑꯗꯨꯝ
ꯏꯁ ꯈꯪꯉꯒꯣꯂꯥꯛꯛꯇꯗꯤ ꯏ ꯃꯥ
ꯑꯅ ꯀꯔꯦ ꯁꯥꯊ
ꯑꯗꯨꯕꯨꯗꯤ ꯇꯝꯕꯒꯤꯅꯤꯅ ꯈꯜꯂꯛꯄꯁꯨ ꯌꯥꯏꯗꯀꯣ
ꯎꯝ ꯈꯖ ꯈꯖ ꯍꯥꯏ ꯃꯤ ꯌꯥꯝ ꯅꯠꯇꯦ ꯃꯤ ꯌꯥꯝ ꯌꯥꯝꯕꯁꯨ ꯅꯠꯇꯦꯗꯅ
ꯑꯗꯨꯗꯣ ꯀꯩꯅꯣ ꯇꯧꯍꯧꯕ ꯌꯥꯅꯤ ꯃꯔꯛꯇꯤ ꯑꯦꯛꯖꯥꯝ ꯀꯧꯕꯤꯗꯅ ꯑꯗꯨꯗ ꯁꯨꯝ ꯍꯥꯏꯗꯤ ꯅꯣꯂꯦꯖ ꯁꯪꯅꯕ ꯇꯧꯁꯟꯕꯤꯗꯣ ꯑꯗꯨꯃꯥꯏꯅ ꯇꯧꯁꯦ ꯑꯗꯨꯝ ꯍꯥꯏꯗꯤ ꯑꯦꯛꯖꯥꯝ ꯁꯤꯃ ꯀꯝꯄꯜꯁ ꯒꯥꯔꯤꯗ ꯇꯧ ꯊꯥꯅꯤ ꯌꯥꯝ ꯂꯩꯇꯕꯤꯗ ꯑꯩꯈꯣꯏꯒꯤ ꯑꯗꯨꯒꯨꯝꯕꯒꯤ ꯑꯦꯛꯖꯥꯝ ꯂꯥꯛꯄ ꯀꯥꯟꯗ ꯅꯣꯂꯦꯖꯀꯤ ꯈꯟꯒꯦꯔꯥ ꯈꯜꯂꯣꯏꯔꯥ ꯁꯨꯝ ꯊꯥꯕꯤꯗꯣ ꯇꯧꯁꯦꯕ ꯊꯥꯔ ꯊꯥꯔ ꯁꯨꯝ ꯈꯪꯉꯛꯀꯗꯕꯅꯦ
ꯕꯨ ꯆꯠꯄꯒꯤꯗꯤ ꯆꯠꯄꯒꯤꯗꯤ ꯅꯪ ꯁꯤꯕꯨ ꯂꯥꯛꯑꯒ ꯑꯩꯈꯣꯏꯕꯥꯗ ꯑꯗꯨꯝ ꯈꯣꯡꯅ ꯍꯥꯨꯛꯛ ꯆꯠꯂꯁꯨ ꯀꯩꯁꯨ ꯀꯥꯏꯗꯦ ꯒꯥꯔꯤ ꯇꯣꯡꯉꯁꯨ ꯀꯩꯁꯨ ꯀꯥꯏꯗꯦꯕ ꯑꯗꯨ ꯁꯤꯖꯥꯔꯣꯝ ꯆꯠꯄꯩꯗꯣ ꯑꯣꯏꯗꯣꯏꯅꯦ
ꯎꯝ ꯑꯗꯨꯗꯤ ꯌꯥꯏꯌꯦ ꯑꯥ ꯑꯗꯨꯝ ꯀꯩꯅꯣ ꯇꯧꯔꯁꯨ ꯑ ꯑꯩꯈꯣꯏꯗꯤ ꯑꯩꯗꯤ ꯏꯅꯛ ꯅꯛꯑꯅꯤ ꯍꯥꯏꯗꯤ ꯅꯛꯑꯅꯤꯗꯤ ꯑꯁꯣꯝꯀꯟ ꯀꯣꯏꯗꯕꯤ ꯂꯥꯛꯑꯦꯗꯅ ꯔꯤꯝꯁ ꯔꯣꯗꯀꯤ ꯗꯥꯏꯔꯦꯛ ꯇꯥꯕꯒꯤ ꯎꯔꯤꯄꯣꯛꯀ ꯐꯥꯎꯐꯝ ꯂꯩꯗꯅ ꯑꯗꯗꯨ ꯐꯥꯎꯗꯣꯔꯛꯑꯣ
ꯑꯣꯛꯇꯣꯗꯣ ꯑꯗꯨ ꯑꯗꯨꯝ ꯆꯠꯂꯁꯤ ꯍꯟꯗꯛꯅ ꯍꯟꯗꯛꯅ ꯑꯩꯅ ꯈꯔ ꯅꯛꯑꯦ ꯅꯪꯉꯣꯟꯗꯩꯗꯤ
ꯅꯍ ꯅꯍꯥꯟꯈꯣꯏꯗꯤ ꯅꯣꯏꯕꯥꯅꯤꯒꯤꯅ ꯑꯗꯨꯝ ꯅꯛꯄꯅꯦꯕ ꯑꯩꯒꯤꯅ ꯑꯗꯨꯝ ꯂꯥꯞꯄꯅꯦꯕ
ꯏꯕꯦꯝꯃꯥ ꯍꯧꯖꯤꯛꯀꯥꯟꯅꯦ ꯁꯤꯃ ꯇꯧꯍꯧꯝ ꯐꯩ ꯑꯩꯈꯣꯏ ꯆꯍꯤ ꯃꯇꯥꯡꯁꯤꯒ ꯍꯥꯏꯔꯗꯤ ꯑꯩ ꯆꯍꯤ ꯀꯨꯟ ꯃꯔꯤ ꯁꯨꯜꯂꯛꯑꯅꯤ ꯌꯦꯡꯉꯩ ꯀꯨꯟ ꯃꯔꯤ ꯁꯨꯜꯛꯒ ꯀꯨꯟ ꯃꯉꯥ ꯀꯟ ꯇꯔꯨꯛ ꯑꯗꯨꯝ ꯊꯕꯛꯁꯦ ꯌꯥꯔꯤꯉꯩ ꯀꯨꯟꯇꯔꯨꯛ ꯀꯨꯟꯇꯔꯦꯠ ꯐꯧ ꯃꯥꯅꯨꯡꯗ ꯇꯧꯕꯗꯤ ꯌꯥꯏꯗꯅ ꯁꯨꯝ ꯂꯩꯗꯅ ꯇꯧꯗ꯭ꯔꯃꯛꯁꯨ ꯑꯦꯝꯗꯣ
ꯊꯝꯒꯗꯕꯅꯤ ꯇꯧꯒꯅꯤ ꯇꯧꯒꯅꯦꯅ ꯊꯝꯒꯗꯕꯅꯤꯅ
ꯃꯥꯅꯦ ꯍꯦꯛꯇꯥ ꯑꯈꯣꯏ ꯁꯨꯝ ꯕꯤꯠ ꯍꯥꯠꯄ ꯈꯣꯠꯄ ꯂꯩꯌꯦꯕ ꯕꯤꯠ ꯍꯥꯠꯄꯤꯔꯛꯄ
ꯂꯩ ꯂꯩ ꯇꯥꯕꯤꯗꯕ ꯂꯩ ꯇꯥ ꯇꯥꯕꯤꯔꯣꯏ ꯍꯟꯗꯛꯇꯤ ꯀꯅꯥꯝꯇꯅ ꯉꯥꯡꯕ ꯀꯩꯝ ꯇꯥꯔꯣꯏ
ꯇꯥꯔꯣꯏ ꯑꯩ ꯇꯥꯅꯤꯡꯗꯦ ꯍꯧꯖꯤꯛꯇꯤ ꯍꯧꯖꯤꯛꯇꯤ ꯇꯧꯒꯦ ꯍꯥꯏꯕ ꯄꯣꯠꯇꯣ ꯆꯞ ꯌꯨꯡꯅ ꯂꯦꯈ꯭ꯔꯒ ꯇꯧ ꯗꯧ ꯃꯇꯝꯗ ꯑꯩꯈꯣꯏ ꯍꯧꯖꯤꯛ ꯂꯥꯡ ꯄꯥꯡ ꯑꯃ ꯐꯪꯉꯦ ꯑꯃ ꯐꯪꯉꯦ ꯇꯧ ꯃꯇꯝ ꯆꯠꯇꯦ ꯏꯁꯥꯏ ꯀꯦꯔꯤꯌꯔ ꯁꯦꯝꯕ ꯃꯇꯝꯅꯦ ꯍꯧꯖꯤꯛ
ꯍꯧꯖꯤꯛ ꯀꯅꯥꯝꯇꯒꯤ ꯅꯪꯁꯨ ꯍꯧꯛ ꯀꯅꯥꯝꯇ ꯀꯣꯜ ꯀꯩꯀꯥ ꯌꯥꯎꯔꯝꯃꯔꯣꯏꯅꯦ ꯀꯅꯥꯝ ꯀꯣꯜ ꯕꯦꯛ ꯀꯅꯥꯝꯇ ꯀꯣꯜ ꯀꯩ ꯀꯥ ꯇꯧꯔꯔꯣꯏꯕ ꯅꯪꯁꯨ
ꯑꯩ ꯑꯝꯇ ꯁꯥꯗ꯭ꯔꯦꯗ
ꯑꯗꯨꯅꯦ ꯅꯨꯡꯉꯥꯏꯅ ꯁꯨꯃꯥꯏꯅ ꯂꯩꯊꯣꯛꯀꯗꯕꯅꯦ
ꯁꯨꯃꯥꯏ ꯎꯝ ꯑꯩꯈꯣꯏ ꯃꯉꯥꯏꯔꯦ ꯈꯔ ꯃꯤꯅ ꯅꯣꯡ ꯐꯥꯗꯣꯛ ꯏꯃꯥꯟꯅꯕꯤꯅꯒ ꯇꯧꯔꯛꯄꯒꯨꯝꯕ ꯑꯗꯩꯗꯤ ꯑꯥ ꯇꯧꯔꯛꯑꯁꯨꯅꯦ ꯅꯨꯄꯤꯒꯨꯝꯕ ꯇꯧꯔꯒ ꯈꯔ ꯄꯥꯏꯑꯕ ꯅꯨꯄꯥꯒꯨꯝꯕ ꯇꯧꯔꯗꯤ ꯏꯃꯥꯟꯅꯕ ꯑꯣꯏꯔꯁꯨ ꯑꯩ ꯄꯥꯏꯗꯦꯕ
ꯎꯝ ꯑꯩ ꯏꯃꯨꯡ ꯃꯅꯨꯡ ꯈꯔ ꯁꯥꯟꯅꯔꯅꯤ ꯂꯣꯏꯔꯦ ꯑꯗꯨꯒ
ꯁꯤꯗꯩꯍꯦꯟꯅ ꯑꯩ ꯍꯧꯖꯤꯛꯅꯦ ꯑꯩꯅꯈꯠꯂꯛꯏꯁꯦ ꯀꯥꯟꯅꯥꯝ ꯗꯔꯀꯥꯔ ꯑꯣꯏꯔꯛꯇ꯭ꯔꯦ ꯍꯥꯏꯗꯤ ꯑꯩꯅ ꯆꯠꯂꯤꯕ ꯂꯥꯏꯟꯗꯨꯗ ꯈꯔ ꯅꯛꯁꯟꯅ ꯂꯩ ꯍꯥꯏꯕ ꯃꯤ ꯉꯥꯛꯇꯗꯣ ꯑꯗꯨ ꯈꯔ ꯇꯧꯔꯒ
ꯃꯥꯅꯤ ꯎꯝ ꯍꯧꯖꯤ ꯇꯤ ꯑꯗꯨꯝ ꯇꯝ ꯇꯝ ꯆꯞꯊꯔꯛꯑꯗꯝꯅꯦ ꯍꯥꯏ ꯁꯥꯕꯩꯋꯥꯅꯦ ꯅꯪ ꯍꯥꯟꯅ ꯄꯨꯜꯂꯝꯕꯁꯤꯡꯗꯣ ꯑꯗꯨꯝ ꯈꯔ ꯈꯔ ꯈꯠꯍꯧꯔꯗ꯭ꯔꯥꯅꯦ ꯑꯗꯒꯤ ꯁꯤꯁꯤꯗ ꯆꯠꯃꯤꯟꯅꯗꯨꯕꯨ ꯂꯥꯏꯟꯒꯤ ꯃꯤ ꯑꯃꯨꯛ ꯄꯨꯜꯂꯛꯑꯅꯦꯕ ꯑꯗꯒꯤ ꯅꯪꯒ ꯑꯩꯒ ꯑꯃꯨꯛ ꯂꯥꯏꯟ ꯂꯣꯏꯃꯤꯟꯅꯔꯦ ꯈꯔꯁꯦ ꯅꯪ ꯑꯇꯣꯞꯄ ꯑꯃꯨꯛ ꯄꯨꯟꯈꯤꯅꯦꯕ ꯑꯩ ꯑꯃꯨꯛ ꯂꯩꯍꯧꯅꯦꯕ ꯁꯨꯃꯥꯏꯅ ꯇꯧꯅꯗꯣꯏꯅꯦꯕ ꯁꯤꯗ ꯑꯩꯈꯣꯏꯅ ꯁꯥꯎꯔꯨ ꯌꯥꯕ ꯅꯠꯇꯦ ꯄꯨꯟꯁꯤꯅꯦꯕꯁꯦ ꯑꯄꯣꯝꯕꯤ ꯃꯣꯏ ꯆꯠꯈꯩꯗꯣꯏꯅꯤ ꯃꯥꯅꯦ ꯑꯄꯣꯝꯕꯤ ꯃꯣꯏꯁꯨ ꯆꯠꯈ꯭ꯔꯤꯗꯨꯅꯤ ꯅꯠꯇ꯭ꯔꯥ
ꯑꯗꯨꯅꯦ ꯃꯣꯏꯁꯨ ꯃꯣꯏ ꯆꯠꯆꯥꯒꯤ ꯑꯩꯁꯨ ꯑꯩ ꯑꯩꯒꯤ ꯂꯥꯏꯟꯗ ꯆꯠꯆꯔꯨꯕꯗꯣ ꯂꯣꯏꯅ ꯇꯤꯟꯅꯔꯛꯑꯏ ꯉꯥꯛꯇꯅꯦ
ꯎꯝ ꯅꯣꯡ ꯐꯥꯗꯣꯛ ꯊꯦꯡꯅꯕꯗ ꯀꯧꯅ ꯉꯥꯡꯅꯔꯔꯣꯏ
ꯑꯗꯨꯅꯦ ꯁꯤꯃꯥ ꯁꯤꯃꯥ ꯗꯔꯀꯥꯔ ꯑꯣꯏꯔꯕꯅꯦ ꯍꯧꯖꯤꯛ
ꯎꯝ
ꯆꯍꯤ ꯆꯍꯤ ꯁꯨꯝ ꯁꯨꯝ ꯍꯥꯞꯀꯠꯂꯒ ꯍꯧꯖꯤꯛ ꯑꯩꯈꯣꯏ ꯃꯥꯏ ꯁꯣꯜꯂꯤꯗꯅ
ꯎꯝ
ꯁꯤ ꯃꯁꯤꯖꯤꯝ ꯊꯥꯗꯣꯛꯇꯕ ꯌꯥꯗꯕꯅꯦ
ꯑꯗꯨꯃꯥꯏ ꯁꯣꯝꯗ ꯁꯤꯃ ꯊꯥꯗꯣꯛꯇ ꯌꯥꯗꯦ
ꯏꯀꯥꯏꯌꯦꯕ ꯏꯀꯥꯏꯌꯦꯗꯤꯕ ꯀꯣꯏꯁꯟ ꯑꯃꯇꯪ ꯍꯪꯕ ꯑꯣꯏꯔꯁꯨꯅꯦ ꯁꯨꯝ ꯁꯣꯏꯔꯝꯒꯗ꯭ꯔꯅꯦ ꯏꯁ ꯃꯤ ꯃꯥꯡꯗꯒ ꯍꯪꯉꯒ ꯁꯣꯏꯔꯝꯃꯗꯤ ꯍꯧꯖꯤꯛꯇꯤ ꯅꯣꯛꯅꯩꯗꯅ ꯌꯥꯝꯅ ꯑꯍꯟ ꯇꯟꯕꯅꯤꯅ ꯍꯪꯖꯨ ꯍꯪꯅꯤꯡꯗꯦꯕ ꯑꯗꯨꯅ ꯑꯗꯨꯝ ꯂꯩꯍꯧꯕꯅꯦꯕ ꯇꯧꯏ
ꯃꯥꯏꯗꯣ ꯀꯔꯤꯝ ꯈꯜꯂꯔꯣꯏꯗꯧꯅꯣ ꯍꯟꯗꯛꯇꯤ ꯑꯗꯨꯒꯨꯝꯕ ꯍꯪꯕ ꯀꯟꯕ ꯀꯣ ꯑꯗꯨꯏ ꯑꯗꯨꯝ ꯌꯥ ꯎꯝ ꯈꯪꯗ꯭ꯔꯦꯗꯅ ꯈꯪꯗ꯭ꯔꯗꯤ ꯈꯪꯗ꯭ꯔꯦ ꯈꯪꯗꯕꯗꯤ ꯏꯀꯥꯏꯅꯤꯡꯉꯥꯏ ꯂꯩꯇꯦ
ꯂꯩꯑꯕ ꯑꯁꯥꯏꯅ ꯎꯝ ꯄꯨꯂꯞ ꯀꯩꯅꯣꯝꯃ ꯊꯕꯛ ꯇꯧꯃꯤꯟꯅꯕꯗꯅꯦ ꯑꯈꯣꯏꯅ ꯈꯪꯗꯕꯁꯤꯗꯅꯦ ꯀꯔꯦꯝ ꯀꯊꯥꯏꯅꯔꯒ ꯈꯨꯝꯕ ꯃꯤꯗꯗꯤ ꯍꯪꯅꯤꯡꯗꯦꯗꯅ ꯑꯈꯣꯏꯖꯨ ꯍꯥꯏꯅꯤꯡꯗꯦꯗꯅ
ꯊꯥꯡꯗꯦ ꯑꯗꯨꯗꯤ ꯍꯪ
ꯑꯦ ꯁꯤꯅ ꯁꯤꯅꯤ ꯁꯤꯅ ꯁꯤꯅꯤ ꯍꯥꯏꯔꯒ ꯌꯥꯝ ꯐꯖꯅ ꯑꯦꯛꯁꯄ꯭ꯂꯦꯟ ꯇꯧꯔꯒ ꯈꯣꯠꯂꯒ ꯇꯧꯅꯔꯒꯗꯤ ꯑꯩꯅꯖꯨ ꯏꯀꯥꯏ ꯐꯔꯛꯑꯅꯤ ꯐꯔꯛꯑꯣꯏꯗ꯭ꯔꯥ ꯑꯗꯩ ꯈꯪꯗꯕꯁꯤꯁꯨ ꯃꯃꯨꯠ ꯇꯥꯅ ꯈꯪꯉꯅꯤ ꯑꯗꯨ ꯅꯠꯇꯕꯤꯗ ꯑꯈꯣꯏꯒꯤ ꯀꯔꯦꯝ ꯀꯊꯥꯏꯅꯔꯒ ꯑꯁ ꯑꯗꯨꯕꯨ ꯍꯩꯇ꯭ꯔꯣꯒ ꯇꯧꯔꯒ ꯇꯧꯕ ꯃꯤ ꯂꯩꯌꯦꯕ ꯑꯗꯨꯅ ꯇꯜꯂꯦꯕ
ꯂꯩ ꯅꯨꯄꯥꯅ ꯃꯍꯦꯜꯂꯦ
ꯍꯦꯜꯂꯤ ꯏꯕꯦꯝꯃ ꯍꯧꯖꯤꯛꯀꯥꯟꯗꯤ
ꯇꯥꯛꯁ ꯇꯥꯛꯄꯤ ꯑꯗꯣ ꯑꯁ ꯎꯝ
ꯇꯧꯔꯤ ꯈꯨꯇꯧꯁꯤꯡꯁꯦ
ꯄꯥꯏꯌꯨꯀꯣ ꯍꯣꯅꯤ ꯃꯣꯏꯒꯤ ꯑꯦꯛꯖꯥꯝꯖꯤ ꯍꯦꯛ ꯂꯣꯏꯔꯛꯄꯒ ꯑꯗꯨꯝ ꯐꯠ ꯆꯠꯊꯣꯛꯎꯔꯒꯅꯦ ꯆꯥꯊꯣꯛꯎꯔꯁꯦꯕ ꯑꯩ ꯇꯁꯦꯡꯅ ꯆꯥꯁꯨ ꯆꯥꯅꯤꯡꯉꯦꯕ ꯆꯠꯅꯤꯡꯉꯦꯕ ꯍꯧꯖꯤꯛꯁꯦ
ꯆꯥꯅꯤꯡꯉꯦ ꯆꯥꯅꯤꯡꯉꯦ ꯑꯗꯩꯗꯤ ꯑꯍꯥꯟꯕꯅ ꯍꯧꯖꯤꯛꯀꯣ ꯉꯍꯥꯟꯋꯥꯏꯗꯤꯅꯦ ꯑꯁ ꯆꯠꯈ꯭ꯔ ꯆꯥꯔꯁꯨ ꯑ ꯈꯔ ꯂꯩꯔꯒ ꯑꯃꯨꯛ ꯑꯁ ꯄꯩꯁꯥꯒꯤꯕꯨ ꯈꯟꯗ꯭ꯔꯥ ꯉꯍꯥꯟꯋꯥꯏꯗꯤ ꯑꯃꯨꯛ ꯇꯨꯡꯖꯜꯂ ꯈꯣꯠꯆꯜꯂ ꯌꯥ ꯑꯁ ꯂꯧꯔꯁꯨ ꯌꯥꯕꯅꯦ ꯍꯧꯖꯤꯛꯇꯤꯅꯦ ꯍꯥꯏ ꯋꯥꯅꯦꯕ ꯌꯥꯅ ꯌꯥꯅꯕ ꯃꯦꯅꯦꯖ ꯇꯧꯕ ꯍꯩꯇꯗꯤ ꯌꯥꯗ꯭ꯔꯦꯕ
ꯑꯗꯩ ꯀꯨꯏꯁꯨ ꯀꯨꯏ ꯀꯨꯏꯁꯨ ꯀꯨꯏ ꯀꯨꯏꯁꯨ ꯀꯨꯏꯔꯦꯗꯅ ꯑꯩꯈꯣꯏꯅ ꯄꯨꯜꯂꯛꯇ꯭ꯔꯤꯁꯦ ꯑꯃꯨꯛꯇꯪ ꯍꯥꯏꯗꯤ ꯍꯧꯖꯤꯛ ꯀꯦꯐꯦ ꯅꯨꯡꯐꯦ ꯆꯪꯕꯩꯗꯤ ꯕꯤꯠ ꯀꯩꯁꯨ ꯂꯩꯇꯦꯕ ꯑꯩꯅ ꯍꯥꯟꯅ ꯆꯪꯉꯤꯗꯨꯁꯨ ꯀꯩꯅꯣꯅ ꯍꯥꯏꯕꯒꯤ ꯅꯨꯡꯉꯥꯏꯇꯅ ꯁꯨꯝ ꯆꯪꯉꯨꯕꯩ ꯋꯥꯅꯦꯕ ꯑꯗꯨꯒ ꯑꯈꯣꯏꯕꯥꯏꯅꯤ ꯈꯤꯇꯪ ꯑꯣꯏꯕꯅꯤꯅ ꯀꯃꯥꯏꯅ ꯑꯃꯨꯛ ꯆꯥꯛ ꯇꯧꯔꯒ ꯁꯤꯜꯂꯒ ꯇꯧꯅꯤ ꯅꯠꯇ꯭ꯔꯥ ꯑꯗꯨꯅ ꯑꯗꯨꯅ ꯐꯔꯦꯅ ꯈꯟꯗꯣꯛꯎꯕꯩ ꯋꯥꯅꯦꯕ ꯍꯟꯗꯛꯀꯤ ꯇꯧꯕꯗꯣ ꯑꯈꯣꯏ ꯑꯍꯨꯝ ꯃꯔ ꯑꯈꯣꯏ ꯀꯌꯥ ꯁꯨꯔꯦ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯑꯈꯣꯏ ꯇꯔꯨꯛ ꯇꯔꯦꯠꯃꯨꯛ ꯑꯣꯏꯗꯧ ꯃꯥꯜꯂꯦ ꯑꯈꯣꯏ ꯇꯔꯨꯛ ꯀꯨꯝꯕ
ꯃꯤ ꯌꯥꯝꯃꯁꯨ ꯀꯩꯁꯨ ꯀꯥꯏꯗꯦ ꯌꯥꯎ ꯌꯧ
ꯌꯧ ꯌꯧ ꯌꯥꯏꯌꯦ ꯑꯗꯨꯏꯗꯣ ꯑꯗꯣ ꯗꯨꯝ ꯁꯤꯗꯩ ꯍꯦꯜꯂꯛꯑꯔꯣꯏ ꯈꯪꯉꯦ ꯑꯈꯣꯏꯗꯤ ꯑꯈꯣꯏ ꯇꯔꯨꯛ ꯇꯔꯦꯠ ꯁꯤꯗꯩ ꯍꯦ ꯑꯈꯣꯏ ꯇꯔꯨꯛ ꯇꯔꯦꯠꯇꯩ ꯀꯩꯁꯨ ꯍꯦꯜꯂꯛꯑꯔꯣꯏꯕ ꯑꯗꯨꯅ ꯑꯗꯨ ꯆꯥꯛꯇꯣ ꯃꯁꯥ ꯃꯁꯥ ꯄꯨꯅꯔꯛꯑꯗꯤ ꯀꯩꯁꯨ ꯌꯥꯝ ꯀꯟꯅ ꯀꯩꯅꯣ ꯇꯧꯅꯗ꯭ꯔꯦ ꯋꯥꯅꯗ꯭ꯔꯦꯗ ꯅꯠꯇ꯭ꯔꯥ ꯄꯨꯜꯂꯞ ꯊꯣꯡꯉꯛꯄ ꯍꯥꯏꯗꯣ ꯋꯥꯗꯣꯏꯅꯦꯕ ꯑꯗꯨꯅ ꯌꯦꯟ ꯄꯨꯔꯛꯄ ꯉꯝꯗꯨꯕ ꯃꯤ ꯑꯃꯅ ꯌꯦꯟ ꯊꯣꯡꯖꯔꯛꯑꯅꯤꯀꯣ ꯑꯗꯨꯒ ꯁꯤꯡꯖꯨ ꯉꯥꯏꯖꯨ ꯇꯧ ꯉꯝꯗꯨꯕ ꯑꯃꯅ ꯁꯤꯡꯖꯨ ꯃꯥꯏꯖꯨ ꯑꯗꯩꯒꯤ ꯁꯥꯏꯠ ꯗꯤꯁ ꯈꯛꯇꯪꯁꯨ ꯍꯥꯞꯅꯤꯡꯉꯤꯀꯣ ꯑꯇꯣꯞꯄ
ꯍꯣꯏ ꯑꯗꯨꯒꯨꯝꯕ ꯀꯥꯟꯅꯗꯕ ꯐꯣꯇꯣꯒꯤ ꯐꯖꯕꯩꯗꯃꯛꯇꯗꯤ ꯍꯥꯞꯇꯝ ꯐꯩ
ꯑ ꯑꯗꯨꯕꯨ ꯅꯠꯇꯕ ꯑꯗꯨꯗꯤ ꯆꯥꯅꯤꯡꯒꯦ ꯍꯣꯏ ꯑꯗꯨ ꯍꯩꯗꯤ ꯍꯥꯞ ꯍꯣꯌꯦ ꯑꯩꯈꯣꯏ ꯍꯩ ꯑꯗꯨꯝ ꯆꯥꯅꯤꯡꯉꯦꯕ ꯑꯗꯨꯒ ꯁꯂꯥꯛ ꯄꯨꯗꯤ ꯍꯥꯞꯄ ꯌꯥꯏ
ꯌꯥꯏ ꯑꯗꯨ ꯁꯤꯡꯁꯨ ꯌꯥꯎꯔꯦ ꯁꯂꯥ ꯀꯩꯁꯨ ꯆꯥꯅꯅꯤꯡꯗꯕꯅꯤꯗ
ꯎꯝ ꯑꯁ ꯆꯥꯅꯤꯡꯗꯦ ꯑꯩꯈꯣꯏ ꯆꯥꯅꯤꯡꯉꯤꯕ ꯑꯃ ꯁꯤꯡꯖꯨꯗꯣ ꯌꯦꯔꯨꯝꯕ ꯅꯈꯥꯏꯕꯤꯗꯣ ꯍꯥꯎꯗꯣꯏꯅꯤ꯫ ꯌꯦꯟꯗꯣ ꯈꯔ ꯇꯥꯎꯔꯒ ꯄꯨꯔꯛꯑꯒ ꯌꯦꯟ ꯍꯥꯞꯆꯤꯜꯂꯒ ꯑꯗꯨ ꯍꯥꯎꯗꯣꯏꯅꯤꯅꯦ ꯁꯗꯥꯛꯁꯨ ꯁꯔꯨꯝꯁꯅꯤ
ꯍꯥꯏꯗꯤ ꯍꯧꯖꯤꯛꯁꯦꯀꯣ ꯌꯥꯝ ꯇꯣꯏꯅ ꯆꯠꯄꯁꯨ ꯄꯥꯝꯗꯦꯕ ꯍꯥꯏꯗꯤ ꯑꯃꯨꯛ ꯑꯃꯨꯛꯀ ꯎꯝ ꯊꯥ ꯑꯅꯤ ꯑꯍꯨꯝ ꯑꯍꯨꯝ ꯑꯅꯤ ꯑꯍꯨꯝ ꯁ꯭ꯋꯥꯏꯒ ꯂꯩꯁꯜꯂꯒ ꯄꯨꯠꯅ ꯐ ꯄꯨꯟꯅꯒ ꯄꯨꯜꯂꯞ ꯄꯨꯂꯞ ꯄꯨꯟꯕ ꯍꯥꯏꯗꯤ ꯑꯩꯈꯣꯏꯅ ꯀꯩ ꯍꯥꯏꯦꯛꯇ ꯑꯥ ꯌꯧꯉꯨꯟꯅꯩꯅꯤ ꯈꯣꯠꯅꯦ ꯍꯥꯏ ꯂꯩꯇ꯭ꯔꯕꯅꯦ ꯍꯧꯖꯤꯛ ꯑꯩꯈꯣꯏꯁꯤ ꯃꯇꯥꯡꯁꯦ ꯍꯣꯏ ꯑꯁꯤꯗ ꯑꯃꯨꯛꯛ ꯄꯨꯟꯕ ꯀꯥꯟꯗ ꯏꯍꯥꯟ ꯅꯥꯟꯅ ꯅꯠꯇ꯭ꯔꯥ ꯄꯨꯟꯖꯔꯒꯗꯤ ꯇꯧꯕ ꯌꯥꯏꯑꯕ
ꯀꯦꯐꯦ ꯅꯨꯡꯐꯤꯁꯨ ꯇꯧꯅ ꯌꯥꯗ꯭ꯔꯦ ꯍꯧꯖꯤꯛ ꯆꯥꯛꯀꯨꯝꯕ ꯑꯃ ꯆꯥꯃꯤꯟꯅꯕꯀꯣ ꯍꯧꯖꯤꯛꯅꯤ ꯑꯩꯈꯣꯏ ꯃꯊꯛꯀꯤ ꯃꯤ
ꯍꯥꯏꯗꯤ ꯍꯣꯏ ꯂꯛꯖꯔꯤ ꯑꯃꯗꯣ ꯅꯣꯡ ꯐꯥꯗꯣꯛꯀꯤ ꯋꯥꯅꯤ ꯄꯨꯜꯂꯁꯨꯀꯣ ꯂꯩꯗꯅ ꯑꯗꯨ ꯆꯪꯗꯕ ꯄꯩꯁꯥꯗꯨꯅ ꯁꯦꯚ ꯇꯧꯅꯤꯡꯉꯛꯑꯦꯕ
ꯑꯪꯒꯤ
ꯑꯗꯩꯗꯒꯤ ꯌꯥꯎꯔꯛꯏꯕ ꯇꯧꯔꯛ ꯃꯌꯥꯝꯁꯤꯒ ꯍꯧꯖꯤꯛꯇꯤ ꯌꯥꯍꯥꯟ ꯋꯥ ꯍꯅꯦ ꯏꯁꯥꯅ ꯏꯁꯥꯅ ꯍꯨꯟꯕ ꯉꯝꯃꯅꯤꯅ ꯌꯥꯎꯖꯕꯝ ꯉꯗꯅꯤꯅ ꯉꯝꯅꯕ ꯇꯧꯔꯛꯏꯅꯦ ꯐꯤꯠ ꯊꯔꯛꯀꯤ ꯅꯠꯇꯦ ꯇꯧꯅꯔꯛꯏꯁꯦ ꯑꯗꯩꯗꯤ ꯑꯩꯈꯣꯏ ꯑꯩꯈꯣꯏ ꯁꯨꯝ ꯑꯩꯈꯣꯏ ꯍꯧꯖꯤꯛ ꯌꯡꯅ ꯑꯩꯈꯣꯏ ꯖꯦꯡꯒꯥ ꯅꯨꯡꯒꯥꯗꯒꯤ ꯄꯩꯁꯥ ꯂꯣꯏꯅ ꯃꯥꯏ ꯃꯥꯏꯊ ꯊꯣꯛꯄꯤ ꯏꯟꯗꯟꯗꯨ ꯄꯨꯔꯣ ꯑꯃꯗ ꯇꯧꯔꯣ ꯄꯩꯁꯥ ꯇꯥꯟꯅꯅ ꯂꯩꯅꯈ꯭ꯔꯕꯅꯦ꯫ ꯑꯩꯈꯣꯏꯅ ꯁꯤꯗ ꯁꯨꯝ ꯌꯨꯝꯗꯒꯤ ꯑꯗꯨ ꯆꯠꯂꯤꯅꯦ ꯑꯗꯥ ꯆꯠꯂꯤꯅꯤꯅ ꯄꯩꯁꯥ ꯁꯨꯝ ꯂꯧ ꯂꯩꯔꯗꯤ ꯑꯗꯨꯝ ꯉꯥꯡꯐꯝꯁꯦ ꯃꯁꯥꯅ ꯇꯥꯗ꯭ꯔꯣ
ꯁꯤꯗꯁꯨ ꯈꯟꯗ ꯌꯥꯄ ꯅꯠꯇꯦ꯫
ꯀꯨꯏꯔꯦ ꯑꯩ ꯄꯩꯁꯥꯒ ꯌꯨꯝꯗꯒꯤꯩ ꯂꯧꯗꯣ ꯍꯟꯗꯛꯁꯨ ꯂꯧ ꯂꯧꯅꯤꯡꯉꯦꯕꯣ ꯃꯣꯏ ꯊꯕꯛ ꯆꯠꯂꯦ ꯍꯥꯏꯔꯕꯀꯣ ꯑꯗꯨꯏꯁꯨ ꯑꯩ ꯑꯗꯨꯝ ꯂꯧꯗ꯭ꯔꯦ ꯄꯩꯁꯥꯗꯣ ꯀꯩꯗꯧꯅꯦꯅ ꯇꯟꯅ ꯑꯗꯨ ꯂꯧꯗ꯭ꯔꯕꯅꯦ꯫
ꯀꯧ ꯀꯧ ꯏ ꯇꯧ
ꯎꯨꯀ
ꯇꯄꯤꯌꯨ